ꯑꯣ ꯑꯣ ꯌꯥꯝ ꯅꯨꯡꯉꯥꯏꯔꯦ ꯅꯪꯒꯤꯗꯣ ꯑꯥꯗ ꯀꯩꯅꯣ ꯌꯧꯔꯦ ꯍꯥꯏꯕꯒꯤꯀꯣ ꯑꯩꯗꯤ ꯅꯨꯡꯉ ꯉꯥꯏꯕꯅ ꯂꯣꯏꯔꯦ ꯑꯩꯗꯤ ꯀꯅꯥꯗꯁꯨ ꯂꯩ ꯑꯗꯨꯅꯦ ꯃꯄꯥꯟꯗ ꯊꯣꯛꯎꯕ ꯑꯩꯗꯣ
ꯑꯣ ꯑꯣ ꯑꯣ
ꯍꯧꯖꯤꯛꯀꯤꯗꯣ ꯌꯦ ꯌꯦꯟ ꯃꯈꯣꯜꯗꯣ ꯇꯥꯕ꯭ꯔꯣ
ꯈꯤꯇꯪ ꯈꯤꯇꯪ
ꯑꯣ ꯑꯣꯑꯣ ꯑꯗꯣ ꯑꯩ ꯃꯄꯥꯟꯗꯀꯣ ꯊꯣꯛꯄ
ꯎꯝ
ꯃꯄꯥꯟꯗ ꯑꯩ ꯊꯣꯛꯄꯒꯤꯀꯣ ꯎꯝ ꯎꯝ ꯑꯣ ꯅꯪꯒꯤ ꯇꯠꯈ꯭ꯔꯦꯕ ꯑꯃꯨꯛ
ꯏꯆꯥꯅꯨꯄꯤꯗꯣ ꯍꯧꯒꯠꯈ꯭ꯔꯦꯕꯥ
ꯑꯦ ꯍꯧꯒꯠꯂ ꯍꯧꯒꯠꯇ꯭ꯔꯗꯤ ꯑꯩ ꯑ ꯃꯤ ꯑꯃ ꯊꯥꯔꯛꯀꯦꯀꯣ
ꯉꯍꯥꯛ ꯂꯩꯈꯤꯁꯅꯨ ꯍꯣ ꯍꯣꯏ ꯉꯍꯥꯛ ꯂꯩꯥꯈꯤꯁꯅꯨ ꯑꯗꯨꯒ
ꯑꯣ ꯑꯣ ꯑꯃꯨꯛ ꯂꯥꯡꯂꯀꯥꯟꯗ ꯑꯃꯨꯛ ꯌꯥ ꯌꯥꯗꯅ ꯇꯧꯔꯗꯤꯀꯣ ꯐꯔꯛ ꯏꯇꯥ ꯇꯥꯒꯗꯧꯕ ꯊꯥꯔꯛꯎꯔꯣ
ꯗꯤ ꯌꯥꯏꯑꯦꯕ ꯑꯗꯨꯝ ꯃꯥ ꯇꯨꯃꯤꯟꯅ ꯑꯗꯨꯝ ꯂꯩꯌꯦꯕ
ꯑꯣ ꯑꯣ ꯑꯣ ꯑꯣ
ꯅꯣꯛꯑꯒ ꯂꯩꯌꯦ ꯑꯩ ꯌꯦꯡꯉꯒ
ꯑꯣ ꯑꯣ ꯑꯣ ꯑꯣ ꯎꯝ ꯎꯝ ꯑꯩ ꯉꯥꯏꯇꯪ ꯂꯩꯔꯗꯤ ꯀꯩꯅꯣꯗꯤ ꯁꯥꯍꯜꯂꯒꯦꯕꯀꯣ
ꯏꯁꯤꯡ ꯀꯔꯤ ꯀꯔꯥ ꯁꯥꯍꯟꯅꯕꯔꯣ
ꯑꯣ ꯀꯩꯅꯣꯅꯤꯗꯥ ꯆꯥꯛꯇꯣ ꯃꯥꯒꯤ ꯆꯥꯛꯇꯣ
ꯑꯣ ꯑꯣ ꯃꯥ ꯆꯥꯛ ꯆꯥꯗ꯭ꯔꯤꯀꯣ
ꯑꯣ ꯑꯣ ꯆꯥꯛ ꯆꯥꯗ꯭ꯔꯤ ꯃꯥꯗꯤ
ꯎꯝ ꯎꯝ ꯃꯥ ꯃꯥ ꯉꯁꯤ ꯄꯨꯡ ꯒꯤꯌꯥꯗ ꯍꯧꯒꯠꯀꯦ ꯌꯥꯝ ꯉꯟꯅ ꯇꯨꯝꯃꯦꯗꯅꯥ
ꯑꯣ ꯉꯁꯤ ꯃꯥ ꯄꯨꯡ ꯉꯟꯇꯥ ꯍꯧꯒꯠꯄ ꯑꯍꯥꯟꯕꯗ ꯁꯤꯛꯁ ꯊꯥꯔ ꯇꯤ ꯑꯗꯨꯋꯥꯏꯗ ꯍꯧꯒꯠꯂꯦ ꯃꯥꯗꯣ
ꯑꯁ ꯁꯤꯛꯁ ꯊꯥꯔꯇꯤ ꯑꯗꯨꯋꯥꯏꯗꯥ
ꯑ ꯍꯧꯒꯠꯂꯒ ꯑꯩ ꯑꯃꯨꯛ ꯂꯥꯛꯄꯗ ꯑ ꯑꯃꯨꯛ ꯇꯨꯝꯍꯟꯒꯦ ꯇꯧꯕꯗꯨꯗꯥ ꯑꯩ ꯂꯦꯝꯗꯨꯗ ꯑꯃꯨꯛ ꯍꯧꯗꯣꯛ ꯈꯣꯠꯂ ꯇꯧꯕꯗꯨꯗ ꯃꯥꯁꯦ ꯉꯟꯇꯥ ꯍꯧꯒꯠꯄꯒꯤ ꯃꯥ ꯗꯣ ꯇꯨꯝꯅꯤꯡꯕ ꯎꯝ ꯎꯝ ꯅꯪꯒꯤ ꯐꯣꯟꯒꯨꯝꯕꯗꯤ ꯅꯝꯕꯗꯤ ꯌꯥꯕ꯭ꯔꯣ
ꯅꯝꯕ ꯍꯥꯏꯕꯗꯤ
ꯅꯪꯒꯤ ꯏꯁꯤꯡꯗ ꯇꯥꯏ ꯍꯥꯏꯕꯗꯣ ꯐꯣꯟ ꯅꯝꯕ ꯈꯣꯠꯄꯗꯤ ꯌꯥꯕ꯭ꯔꯥ ꯍꯥꯏꯕ
ꯍꯣꯏ ꯌꯥꯏꯌꯦ ꯑꯗꯨꯕꯨꯗꯤ
ꯀꯩꯁꯨ ꯁꯣꯛꯄ ꯅꯠ
ꯎꯝ ꯑꯩꯅ ꯐꯥꯒꯤ ꯇꯧ ꯇꯥꯗꯤꯌꯦ
ꯅꯪ ꯐꯒꯤ ꯇꯧꯕꯅꯦꯕꯥ ꯅꯪ ꯃꯤꯗꯤ ꯎꯁꯤꯠ ꯇꯕ ꯃꯥꯜꯂꯦꯀꯣ
ꯑ ꯑ ꯍꯦ ꯍꯦ
ꯎꯁꯤꯠ ꯊꯧꯑꯣꯏꯗꯕꯥ ꯑꯩꯗꯤ ꯑꯁꯦꯡꯕ ꯏꯁꯤꯡꯗ
ꯐꯒꯤ ꯇꯧꯕꯅꯦ ꯑꯩ
ꯑꯂꯦ ꯐꯒꯤꯕꯨ ꯑꯁꯨꯃꯥꯏꯅ ꯇꯧꯅꯕ꯭ꯔꯣꯅꯦ ꯃꯤꯉꯣꯟꯗ
ꯍꯦ ꯐꯒꯤ ꯇꯧꯕꯅꯦ ꯍꯥꯏꯕ ꯑꯁ ꯅꯪ ꯑꯩꯗꯤ ꯇꯣꯏꯂꯦꯠ ꯃꯅꯨꯡꯗ ꯇꯥꯏ ꯍꯥꯏꯗ꯭ꯔ ꯅꯪꯅ ꯐꯒꯤ ꯃꯥꯟꯗ꯭ꯔꯣꯅꯦ ꯖꯤꯕꯣ
ꯑꯩꯗꯤ ꯑꯁꯦꯡꯕ ꯑꯣꯏꯌꯦ ꯅꯪ ꯅꯪꯗꯤ ꯐꯣꯟ ꯑꯗꯨꯝ ꯄꯥꯏꯔꯒ ꯆꯪꯉꯤꯗꯅꯥ
ꯑꯥ
ꯑꯗꯨꯒꯤ ꯃꯥꯟꯕ ꯑꯂꯦ ꯑꯗꯨꯗꯤ ꯑꯩ ꯉ ꯁꯤꯗꯤ ꯑꯩꯒ ꯉꯥꯍꯩꯒ ꯏꯕꯥꯅꯤꯁꯦ ꯅꯪꯉꯣꯟꯗ ꯑꯗꯨꯝ ꯇꯧ-ꯇꯧꯕ ꯇꯥꯔꯦ ꯑꯩ ꯁꯤ ꯇꯧꯕ ꯂꯣꯏꯔꯒ ꯑꯉꯥꯡ ꯑꯩ ꯑꯃꯨꯛ ꯁꯤꯖꯤꯟꯅꯔꯗꯤ ꯅꯪꯒ ꯑ ꯉꯥꯍꯩꯗꯣ ꯑꯩ ꯍꯥꯏꯔꯝꯒꯦ ꯉꯥꯍꯩꯗꯣ ꯏꯅꯥꯛꯇ ꯂꯩꯕꯀꯣ ꯉꯥꯍꯩꯗꯣ ꯅꯪ ꯑꯃꯨꯛ ꯇꯧꯔꯣ ꯅꯪꯒꯤꯁꯨ ꯂꯣꯏꯁꯤꯜꯂꯣ ꯅ ꯑꯩ ꯍꯥꯏꯕꯤꯒꯦ ꯑꯩ ꯅꯨꯃꯤꯠ ꯑꯅꯤꯗ ꯂꯣꯏꯅ ꯂꯣꯏꯁꯤꯟ ꯇꯧꯕꯅꯦꯕꯀꯣ
ꯍꯣꯏ ꯍꯣꯏ
ꯎꯝ ꯎꯝ ꯈꯪꯗ꯭ꯔꯦꯗꯥ ꯇꯧꯔꯤꯁꯦ ꯑ
ꯀꯤꯞꯄꯔꯁꯤꯡꯁꯨ ꯑꯁ ꯑ ꯑꯩꯈꯣꯏ ꯑꯩꯈꯣꯏꯁꯨ ꯍꯌꯦꯡ ꯕꯣꯜ ꯁꯥꯟꯅꯕ ꯆꯠꯁꯤꯔꯣ ꯗ꯭ꯔꯦꯁ ꯍꯥꯞꯔꯒ ꯒ꯭ꯔꯥꯎꯟꯗ ꯃꯣꯏ ꯂꯣꯏ ꯌꯥꯝ ꯁꯥꯟꯅꯕ ꯆꯠꯂꯦ ꯕꯣꯜꯁꯨ ꯂꯩꯇꯦ
ꯑꯧ ꯑꯣ
ꯅꯪꯒꯤ ꯐꯨꯔꯤꯠꯇꯨꯒ ꯑ ꯀꯩꯅꯣ ꯑꯈꯣꯏꯒꯤ ꯉꯥꯍꯩꯒꯤ ꯐꯨꯔꯤꯠꯇꯨꯒ ꯍꯥꯞ ꯆꯤꯜꯂꯒ ꯃꯅꯨꯡꯗ ꯁꯦꯝꯃꯒ ꯁꯥꯟꯅꯕ ꯆꯠꯁꯤꯔꯣ
ꯀꯔꯤ ꯐꯨꯔꯤꯠ ꯅꯣ ꯕꯣꯜ ꯅꯥꯟꯗ꯭ꯔꯕꯣ ꯎꯝ ꯎꯝ ꯑꯣ ꯑꯗꯨꯗꯤ ꯌꯥꯥꯗꯧ ꯃꯥꯟꯗ꯭ꯔꯦꯗ
ꯑꯣ ꯑꯣ ꯕꯣꯜ ꯂꯩꯁꯤꯔꯣ ꯑꯩꯈꯣꯏ ꯁꯥꯟꯅꯕ ꯆꯠꯁꯤꯔꯣ ꯒ꯭ꯔꯥꯎꯟꯗ
ꯌꯥꯏꯗ ꯑꯁꯤ ꯈꯔ-
ꯑꯣ ꯑꯣ ꯑꯣ ꯑꯣ ꯑꯩ ꯀꯣ ꯑꯩ ꯊꯥꯔꯛꯑꯒꯦꯀꯣ ꯑꯩ ꯀꯣ ꯃꯤ ꯀꯣ ꯍꯧꯖꯤꯛ ꯀꯣ ꯑꯩ ꯊꯥꯔꯛꯑꯒꯦꯀꯣ
ꯍꯣꯏ ꯍꯣ
ꯑꯩ ꯃꯤ ꯑꯃ ꯊꯥꯔꯛꯈ꯭ꯔꯦ ꯑ ꯃꯤ ꯑꯃ ꯑꯉꯥꯡ ꯂꯧꯕ ꯊꯥꯔꯛꯈ꯭ꯔꯦꯀꯣ
ꯍꯣꯏ ꯍꯣꯏ
ꯍꯜꯂꯣ ꯏꯇꯥꯗꯤ ꯏꯇꯥ ꯇꯈꯦꯜꯂꯩ ꯑꯣ ꯑꯣ ꯏ ꯑꯩꯗꯤ ꯉꯁꯤꯗꯤ ꯑꯗꯨꯝ ꯐꯣꯟ ꯇꯧ ꯂꯩꯅꯤꯡꯉꯦ ꯑꯣ ꯑꯣ ꯎꯝ ꯀꯥꯞꯀꯦ ꯇꯧꯔꯗꯤ ꯃꯆꯤꯟꯗꯣ ꯉꯥꯏꯇꯪꯗꯤ ꯃꯦꯟꯁꯤꯜꯂꯣ
ꯇꯥꯗꯤ ꯇꯥꯗꯦꯗ
ꯍꯣꯏ ꯍꯣꯏ ꯍꯣꯏ ꯍꯣꯏ ꯀꯩ ꯍꯥꯏꯕꯥ
ꯇꯥꯗꯤ ꯇꯥꯗꯦ ꯕꯥ
ꯑꯣ ꯑꯣ ꯑ
ꯑꯣ ꯑꯣ ꯑꯃ ꯑꯍꯟꯗꯨ ꯂꯥꯛꯑꯝꯒꯅꯤꯀꯣ
ꯑꯍꯟꯗꯣ
ꯑꯣ ꯑꯣ ꯃꯆꯥ ꯇꯥꯛ ꯎꯝ ꯀꯥꯞꯀꯗꯧꯕ ꯎꯝ ꯎꯝ
ꯑꯩꯒꯤ ꯆꯦ ꯂꯦ ꯍꯟꯗꯛꯁꯦ ꯀꯔꯤꯒꯤꯅꯣ ꯈꯪꯗꯦ ꯃꯥꯏꯗ
ꯑꯣ ꯑꯣ ꯝꯕꯅꯤꯁꯦ ꯅꯨꯡꯗꯥꯡ ꯅꯨꯡꯗꯥꯡꯗꯁꯨ ꯇꯨꯝꯗꯕ ꯃꯥꯜꯂꯦ ꯑꯗꯨꯒꯤꯁꯨ ꯎꯔꯤꯡ ꯃꯌꯥꯝꯗ ꯊꯣꯛꯄ ꯃꯥꯜꯂꯦꯗ ꯆꯦ ꯑꯣꯐꯤꯁꯀꯤ ꯊꯕꯛ ꯑꯦ ꯑꯣ ꯈꯔ ꯋꯥꯔꯝꯃꯅꯤ
ꯑꯁꯤ ꯎꯡ ꯉꯥꯛꯁꯣꯛ ꯉꯥꯡꯕꯁꯤꯡꯁꯦ ꯈꯔꯕꯨꯗꯤ ꯐꯗꯤ ꯐꯕ ꯑꯗꯨ
ꯑꯦ ꯑꯗꯨꯝ ꯈꯟꯒꯅꯨ ꯨꯅꯪ ꯀꯩꯅꯣ ꯌꯥꯝ ꯈꯟꯖꯤꯟꯕ ꯈꯣꯠꯖꯤꯟꯕ ꯇꯧꯍꯩꯗꯕꯅꯦ ꯈꯟꯒꯅꯨ ꯑꯩꯁꯨ ꯍꯧꯖꯤꯛꯀꯣ ꯈꯣꯡ ꯅꯥꯕꯒꯤ ꯍꯤꯗꯥꯛꯇꯨ ꯁꯨꯡꯆꯥ ꯆꯥꯗ꯭ꯔꯤ ꯑꯗꯨꯁꯨ ꯑꯩ ꯈꯟꯗꯕꯒꯤꯀꯣ ꯑꯗꯨꯝ ꯍꯛꯆꯥꯡꯗꯨꯗꯤ ꯐꯔ ꯂꯩꯕ
ꯍꯣꯏ ꯍꯣꯏ ꯍꯨꯡ
ꯎꯝ ꯎꯝ ꯉꯁꯤꯁꯨ ꯉꯁꯤꯗꯤ ꯑꯩ ꯍꯣꯔꯦꯟ ꯑꯃꯨꯛ ꯆꯠꯊꯣꯛꯀꯅꯤ ꯁꯥ ꯀꯥꯡꯕ ꯈꯣꯠꯄꯒꯤ ꯄꯩꯁꯥ ꯄꯤꯕꯀꯣ ꯉꯁꯤ ꯁꯥ ꯀꯪꯍꯟꯒꯅꯤ ꯍꯌꯦꯡ ꯀꯪꯍꯥꯟ ꯗꯤ ꯗꯦꯠ ꯗꯦꯠ ꯇꯦꯟꯗꯗꯤ ꯅꯪꯔꯣꯏꯗꯕ ꯑꯗꯨꯒꯤ
ꯎꯝ ꯎꯝ ꯎꯝ
ꯑꯩꯈꯣꯏ ꯉꯥꯍꯩꯗꯣ ꯀꯩꯅꯣ ꯉꯥ ꯐꯥꯕ ꯆꯠꯀꯦ ꯍꯥꯏꯕ ꯑꯗꯨꯝ ꯃꯥꯒꯤ ꯉꯥꯗꯨꯗꯤ ꯎꯝ ꯁꯥ ꯁꯥ ꯍꯥꯠꯂꯒ ꯆꯨꯞꯇꯣꯏꯅꯤ ꯍꯥꯏꯌꯦꯕ ꯖꯥꯠ ꯖꯥꯠ ꯇꯧꯔꯖꯅꯤ ꯎꯝ ꯑꯣꯛꯁꯥꯒ ꯁꯥꯟꯁꯥꯒ
ꯑꯣ ꯃꯥ ꯉꯥ ꯑ ꯃꯥ ꯑꯝ ꯀꯔꯤ ꯀꯔꯤꯅꯣ ꯄꯨꯔꯒ ꯆꯠꯇꯣꯏꯔꯣ
ꯃꯅꯨꯡꯗ ꯄꯨꯕ ꯌꯥꯕ꯭ꯔꯅꯦ ꯍꯥꯏꯕꯣ
ꯑꯣ ꯃꯥꯒꯤ ꯀꯩꯅꯣꯗ ꯇ꯭ꯔꯣꯂꯤ ꯃꯅꯨꯡꯗ ꯍꯥꯞꯆꯤꯟꯒꯗꯧ ꯃꯥꯜꯂꯦ ꯃꯥꯗꯤ ꯁꯥ ꯌꯥꯝ ꯆꯥꯕꯅꯤꯅ ꯀꯣ ꯁꯥ ꯆꯥꯗ꯭ꯔꯗꯤ ꯃꯥꯒꯤ ꯂꯩꯅꯗꯣ ꯍꯧꯋꯦ
ꯎꯝ ꯌꯥꯝꯅ ꯀꯩꯅꯣ ꯇꯧꯋꯤꯗꯣ
ꯑꯧ ꯑꯣ ꯃꯥ ꯑ ꯃꯥꯒꯤ ꯐꯤꯔꯣꯟ ꯅꯨꯡꯔꯣꯟ ꯄꯨꯔꯣꯏ ꯍꯥꯏ ꯐꯨꯔꯤꯠ ꯃꯆꯥ ꯈꯣꯡꯒ꯭ꯔꯥꯎ ꯃꯆꯥꯁꯤꯡꯁꯨ ꯄꯨꯔꯣꯏ ꯑꯗꯨ ꯁꯥꯗꯣ ꯈꯛꯇ ꯄꯨꯔꯒꯦ ꯇ꯭ꯔꯣꯂꯤꯗꯅ ꯍꯥꯏꯕꯀꯣ ꯇ꯭ꯔꯣꯂꯤꯗꯨꯁꯨ ꯊꯟꯍꯜꯂꯣꯅ ꯍꯥꯏꯕꯅꯦꯕ ꯀꯗꯥꯏꯗꯒꯤꯅꯣ ꯇ꯭ꯔꯣꯂꯤ ꯊꯜꯍꯜꯂꯗꯤ ꯑꯩꯗꯤ ꯕꯦꯡ ꯑꯦꯀꯥꯎꯟ ꯑꯩꯗꯤ ꯑꯁ ꯂꯣꯏꯔꯦ ꯂꯣꯏꯔꯦ ꯂꯣꯏꯔꯦꯅ ꯍꯥꯏꯕ
ꯎꯝ ꯎꯝ
ꯊꯟꯍꯟꯕꯤꯌꯣꯅꯗꯤ ꯍꯥꯏꯕꯅꯦꯕ
ꯎꯝ ꯎꯝ ꯎꯝ
ꯀꯪꯍꯜꯂꯒ ꯑꯩꯀꯣ ꯂꯧꯊꯣꯛꯑꯒ ꯃꯥꯒꯤ ꯃꯇꯨꯝ ꯑꯃ ꯑꯅꯤ ꯍꯥꯞꯆꯤꯜꯂꯒ ꯑꯥꯗ ꯌꯧꯔꯀꯥꯟꯗ ꯃꯥ ꯀꯩꯅꯣ ꯇꯧꯅꯕ ꯀꯣ
ꯍꯣꯏ ꯍꯣꯏ ꯅꯪꯒꯤ ꯂꯤꯞꯁꯇꯤꯛ ꯈꯤꯇꯪ ꯑꯩ ꯁꯪꯒꯦ ꯎꯝ
ꯑꯣ ꯁꯪꯉꯣ ꯁꯪꯉꯣ ꯅꯪ ꯑꯩꯈꯣꯏ ꯌꯨꯝꯗ ꯂꯩꯕ꯭ꯔꯣ ꯑꯩ ꯑꯗꯨ ꯀꯥꯗꯗꯤꯀꯣ ꯑꯩꯗ ꯑꯗꯨꯝ ꯑꯩ ꯊꯥꯗꯣꯛꯅꯤꯡꯗ꯭ꯔꯕꯅꯦꯕ ꯉꯔꯥꯡꯗꯨꯁꯨ ꯉꯥꯍꯩꯗꯣ ꯂꯥꯛ ꯆꯠꯑꯒꯀꯣ ꯑꯩꯒꯤ ꯑꯥꯏꯁꯄ꯭ꯔꯣꯒꯤ ꯃꯁꯀ꯭ꯔꯥꯗꯣ
ꯑꯥ
ꯃꯥꯁꯦ ꯑꯗꯨ ꯑꯃꯨꯛ ꯂꯧꯈ꯭ꯔꯕ ꯍꯥꯏꯕ ꯇꯥꯇꯣ ꯑꯩꯒꯤ ꯀꯥꯗꯣ ꯑꯩ ꯍꯣꯔꯦꯟ ꯆꯠ ꯊꯣꯛꯑꯀꯥꯟꯗ ꯑꯩ ꯀꯤ ꯂꯣꯛ ꯇꯧꯕ ꯂꯥꯛꯑꯅꯤ
ꯑꯣ ꯍꯣꯏ ꯍꯣꯏ ꯍꯣꯏ ꯌꯥꯔ ꯐꯥꯏꯗ ꯑꯗꯨꯁꯨ
ꯎꯝ ꯎꯝ ꯑꯩ ꯂꯣꯛ ꯇꯧꯔꯒ ꯆꯠꯇ꯭ꯔꯗꯤꯀꯣ ꯃꯥ ꯀꯩꯅꯣꯗ ꯀꯔꯤꯕ ꯃꯥꯗꯤ ꯀꯣꯏꯕꯁꯨ ꯆꯠꯄ ꯐꯪꯗꯕꯒꯤꯀꯣ ꯃꯥꯗꯨ ꯀꯔꯤꯕꯥ ꯑ ꯑ ꯃꯣꯔꯦꯗ ꯆꯠꯀꯦ ꯍꯥꯏꯕꯒꯨꯝꯅ ꯇꯧꯕꯒꯨꯝꯅ ꯇꯧꯕꯅꯦ ꯃꯥꯗꯣ ꯀꯣꯏꯕ ꯃꯥꯗꯤ ꯑꯥꯎꯠꯁꯥꯏꯗꯒꯤꯗ ꯆꯠꯄꯒꯤꯗꯤ ꯃꯥꯗꯤ ꯄꯩꯁꯥꯗꯣ ꯁꯦꯟꯗꯣ ꯈꯔ ꯋꯥꯕ ꯃꯥꯜꯂꯦꯕ ꯑꯗꯨꯒꯤ ꯑꯣꯏꯅ ꯈꯪꯗꯦꯗ ꯃꯥꯁꯦ ꯑꯃꯨꯛ ꯇꯦꯛꯁꯤ ꯃꯅꯨꯡꯗ ꯈꯛꯇ ꯑꯃꯨꯛ ꯇꯨꯝ ꯂꯩꯔꯝꯗꯅꯀꯣ
ꯎꯝ
ꯁꯥꯗꯣ ꯁꯥ ꯁꯥꯏ ꯁꯥꯏꯔꯒ ꯂꯣꯏꯔꯒ ꯑꯃꯨꯛ ꯍꯜꯂꯛꯑꯗꯤ ꯈꯪꯗ꯭ꯔꯦꯗꯥ ꯎꯝ ꯑꯩ ꯍꯣꯔꯦꯟ ꯉꯥꯏ ꯇꯪ ꯂꯩꯔꯗꯤ ꯑꯩ ꯑ ꯍꯧꯖꯤꯛ ꯑꯩ ꯊꯕꯛ ꯃꯐꯝꯗ ꯂꯩꯕꯀꯣ
ꯍꯣꯏ
ꯕꯣꯜꯒꯁꯨ ꯌꯦꯡꯉꯤꯕꯥ ꯃꯈꯣꯟ ꯊꯣꯛꯇꯕꯒꯤ ꯒ꯭ꯌꯥꯟ ꯃꯥꯟ ꯇꯥꯗꯦꯗꯥ ꯃꯤ ꯑꯇꯣꯞꯄꯅ ꯄꯪꯇꯨꯝꯗ ꯇꯨꯝꯃ ꯑꯃ ꯑꯃꯅ ꯄꯪꯆꯣꯡꯗ ꯆꯣꯡ ꯑꯁ ꯑꯩꯒꯤ ꯍꯥꯃꯦꯡꯗꯨꯁꯨ ꯄꯪꯍꯥꯏꯗ ꯍꯥꯏꯔ ꯂꯩꯕ
ꯑꯣ ꯅꯪꯒꯤ ꯍꯥꯃꯦꯡꯗꯨꯗꯤ ꯉꯔꯥꯡꯗꯨꯗꯤ ꯌꯥꯝ ꯊꯤꯅ ꯀꯩꯅꯣ ꯍꯔꯥꯎꯔꯒ ꯆꯣꯡ ꯆꯥꯡ ꯇꯧꯔꯒ ꯂꯩꯕꯒꯨꯝ ꯎꯌꯦꯗꯥ
ꯑꯣ ꯉꯔꯥꯡꯗꯨꯗꯤ ꯃꯥ ꯍꯔꯥꯎꯃꯟꯕ ꯃꯥꯜꯂꯦ ꯑꯈꯣꯏ ꯍꯥꯃꯦꯡꯗꯣ
ꯍꯣ ꯍꯣꯏ ꯅꯪꯒꯤ ꯍꯥꯃꯦꯡꯗꯨꯁꯨ ꯀꯔꯤꯅꯣ ꯎꯝ ꯆꯍꯤꯗꯤ ꯌꯥꯝꯗꯤ ꯌꯥꯝꯈ꯭ꯔ ꯃꯥꯜꯂꯦꯀꯣ ꯃꯥꯗꯣ ꯔꯤꯇꯥꯔ ꯆꯠ ꯑ ꯔꯤꯇꯥꯔ ꯆꯠꯂꯅꯦꯅꯥ ꯍꯥꯏꯕꯅꯦꯕꯥ
ꯑꯁ ꯑꯈꯣꯏ ꯑꯩꯒꯤ ꯑꯦꯛꯁ ꯇꯤ ꯔꯤꯇꯥꯜ ꯆꯠꯈ꯭ꯔꯦ ꯉꯔꯥꯡ ꯇꯧꯈ꯭ꯔꯦ ꯍꯥꯏꯕꯒꯨꯝꯅ ꯍꯥꯃꯦꯡꯅ ꯍꯥꯏꯕꯅꯦ
ꯑꯣ ꯑꯣ ꯑꯣ ꯑꯣ
ꯃꯤ ꯃꯌꯥꯝꯅ ꯀꯞꯄꯅ ꯂꯣꯏꯔꯦ ꯍꯥꯏꯌꯦ ꯃꯥꯁꯨ ꯀꯞ ꯂꯩꯔꯝꯃꯦ
ꯍꯣꯏ ꯃꯥꯗꯣ ꯃꯁꯥꯁꯨ ꯑ ꯎꯝ ꯀꯔꯤꯅꯣ ꯐꯥꯔꯛꯇꯕꯒꯤ ꯑꯣꯏꯔꯝꯒꯅꯤ ꯃꯥ ꯃꯈꯣꯡꯗꯨꯁꯨ ꯀꯣ ꯊꯥꯏꯅ ꯃꯥ ꯕꯣꯜ ꯁꯥꯟꯅꯔꯤꯀꯥꯟꯗ ꯑꯥꯝ ꯑ ꯃ ꯃꯣꯏꯒꯤ ꯃꯦꯠꯆ ꯄ꯭ꯂꯦꯌꯥꯔ ꯑꯃꯈꯅ ꯃꯥꯒꯤ ꯈꯣꯡ ꯑꯗꯨꯋꯥꯏ ꯇ ꯊꯣꯝꯈ꯭ꯔꯕꯅꯦꯕꯥ ꯑꯗꯨꯒꯤ ꯃꯥꯗꯣ ꯃꯈꯣꯡꯗ ꯃꯈ꯭ꯋꯥꯡꯗꯣ ꯌꯥꯗ꯭ꯔꯦꯅꯥ ꯍꯥꯏꯕꯅꯦꯕꯥ ꯑꯗꯨꯝ ꯃꯈ꯭ꯋꯥꯡꯗꯣ ꯍꯦꯛ ꯅꯥꯒꯟꯕ ꯃꯥꯜꯂꯦ ꯃꯥꯗꯣ ꯃꯈ꯭ꯋꯥꯡ ꯅꯥꯕ ꯃꯤꯁꯤꯡꯒꯤꯗꯤ ꯀꯃꯥꯏ ꯀꯃꯥꯏ ꯇꯧꯗꯣꯏꯅꯣ ꯅꯪ ꯈꯪꯕ꯭ꯔꯥ
ꯑꯁ ꯃꯉꯣꯟꯗꯁꯦ ꯑ ꯑꯌꯥꯝꯕꯁꯤꯅ ꯀꯩꯅꯣ ꯇꯧꯕꯒꯤꯀꯣ ꯃꯉꯣꯟꯗ ꯗ ꯕꯣꯜ ꯕꯣꯜꯗ ꯑꯣꯏꯅ ꯄꯥꯟꯅꯗꯅ ꯃꯉꯣꯟꯗ ꯈꯇ ꯊꯣꯝꯃ ꯂꯩꯔꯕꯥ
ꯑꯣ ꯅꯨꯡꯉꯥꯏꯇꯦ ꯎꯝ ꯎꯝ ꯃꯥꯗꯤ ꯃꯉꯣꯟ ꯇꯩ ꯌꯥꯝꯅ ꯀꯜꯂꯛꯄ ꯃꯤ ꯌꯥꯝ ꯂꯩꯕ ꯃꯥꯜꯂꯦꯀꯣ ꯑꯗꯨ
ꯑꯣ ꯂꯩꯕꯒꯤ ꯃꯈꯣꯡꯗ ꯈꯛꯇ ꯃꯥꯒꯤ ꯑꯥ ꯀꯩꯅꯣ ꯃꯀꯣꯛꯇꯒꯨꯝꯕ ꯃꯃꯥꯏꯗꯒꯨꯝꯕ ꯃꯈꯨꯠꯇꯒꯨꯝꯕꯅ ꯑꯌꯥꯝꯕ ꯊꯣꯝꯕ ꯃꯣꯏꯅ
ꯑ ꯅꯨꯡꯉꯥꯏꯇꯦ ꯅꯨꯡꯉꯥꯏꯇꯦ
ꯎꯝ ꯎꯝ ꯅꯣꯡꯁꯨ ꯅꯨꯡꯉꯥꯏꯇꯦ ꯑꯗꯨ ꯀꯩꯗꯧꯔꯨꯅꯤꯀꯣ ꯃꯈꯣꯡꯗꯣ ꯇ ꯇꯝ ꯇꯝ ꯅꯥꯔꯒ ꯊꯣꯝꯃ ꯂꯩꯔꯗꯤ
ꯎꯝ ꯎꯝ ꯃꯥꯗꯤ ꯍꯧꯖꯤꯛꯇꯤ ꯄꯩꯁꯥꯗꯤ ꯌꯥꯝ ꯄꯥꯏꯔꯕꯅꯤꯅ ꯄꯥꯔꯇꯤ ꯅꯨꯡ ꯀꯔꯤ ꯌꯥꯝ ꯆꯠꯄ ꯃꯥꯜꯂꯤ
ꯑꯦ ꯄꯥꯔꯇꯤꯗꯤ ꯇ ꯑꯈꯣꯏ ꯑ ꯀꯩꯅꯣ ꯉꯍꯩꯅ ꯍꯥꯏꯕ꯭ꯔꯣ ꯃꯥ ꯍꯥꯏꯕ ꯂꯧꯔꯨꯅꯨ ꯃꯆꯤꯟ ꯌꯥꯝ ꯊꯤꯕꯅꯦ ꯃꯗꯨ ꯅꯨꯄꯤꯗꯣ ꯃꯥꯗꯤ ꯍꯥꯃꯦꯡꯗꯣ ꯄꯥꯝꯕ ꯃꯥ ꯏꯅꯦꯝ ꯅꯦꯝꯕ ꯁꯤꯡꯗꯨ ꯄꯥꯝꯕꯅꯤ ꯃꯥꯅ ꯄꯥꯝꯕꯗꯤ ꯄꯥꯕꯗꯤꯀꯣ ꯀꯔꯤꯕ ꯃꯥꯅ ꯍꯟꯗꯛ ꯈꯛꯇ ꯑꯋꯥꯡꯕ ꯑꯩꯅ ꯑ ꯍꯂꯦꯟꯗꯣ ꯑꯩꯅ ꯄꯥꯝꯃꯦ ꯍꯥꯏꯕꯒꯤ ꯃꯥꯁꯨ ꯑꯃꯨꯛ ꯄꯥꯝꯈꯠꯂꯛꯑꯕ
ꯑꯣ ꯑꯣ ꯑꯣ ꯅꯪꯅ ꯍꯂꯦꯟ ꯄꯥꯝꯕ꯭ꯔꯣ ꯑꯃꯨꯛ ꯃꯥꯁꯨ ꯄꯥꯝꯃꯛꯄꯥ
ꯀꯅꯥꯅꯣꯍꯦ ꯑꯃꯨꯛ ꯑꯂꯦ ꯀꯗꯥꯏꯗꯅꯣꯃ ꯑ ꯑ ꯑꯩꯁꯤ ꯁꯤꯗ ꯑꯈꯣꯏ ꯀꯩꯅꯣ ꯅꯦꯔꯃꯥꯒꯤ ꯐ꯭ꯂꯥꯏꯠꯇ ꯀꯩꯅꯣ ꯑ ꯄꯥꯏꯔꯒ ꯆꯠꯄꯒꯤ ꯐꯣꯇꯣ ꯌꯦꯡꯍꯟꯕ ꯑꯗꯨꯒꯤꯅꯤꯗ
ꯑꯣ ꯉꯁꯤꯗꯣ ꯑꯩꯈꯣꯏ ꯑꯅꯤ ꯑꯦ ꯀꯔꯤꯅꯣ ꯐꯤꯗꯣ
ꯑꯣ ꯑꯣ
ꯈꯪꯕ꯭ꯔ ꯑꯩꯈꯣꯏ ꯀꯛꯄ ꯑ ꯑꯗꯨꯗꯣ ꯂꯥꯛꯀꯗꯧꯕ ꯃꯥꯜꯂꯦ
ꯑꯦ ꯑꯦ ꯂꯥꯛꯑꯗꯨꯏꯔꯣ ꯅꯍꯥꯟ ꯅꯪ
ꯍꯣꯏ ꯍꯣꯏ ꯇꯧꯊꯣꯛꯈ꯭ꯔꯦ ꯑꯩ
ꯑꯣ ꯑꯣ ꯑꯩꯈꯣꯏꯒꯤ ꯉꯍꯩꯁꯤꯅ ꯑꯩꯈꯣꯏ ꯅꯦꯔꯃꯥꯒꯤ ꯐꯣꯇꯣ ꯌꯦꯡ ꯌꯦꯡ ꯂꯩꯕ
ꯑꯣ ꯑꯗꯨ ꯅꯪ ꯄꯩꯁꯥꯗꯤ ꯀꯥꯞꯔꯛꯇ꯭ꯔꯤꯀꯣ ꯑꯩꯒꯤ ꯀꯥꯞꯇꯦ ꯍꯦ
ꯑꯩꯌꯥ ꯅꯍꯥꯟ ꯀꯥꯞꯄꯤꯈ꯭ꯔꯗꯨꯗꯤ ꯑꯍꯩ ꯑꯩꯁꯤꯀꯣ ꯑꯩ ꯕꯤ ꯄꯤ ꯑꯃꯨꯛ ꯍꯥꯏꯠ ꯇꯧꯗꯅꯀꯣ
ꯍꯣꯏ ꯍꯣꯏ ꯐꯥꯔꯦꯅꯦ ꯐꯥꯔꯦꯅꯦ ꯑ ꯗꯨꯗꯤ
ꯎꯝ ꯎꯝ
ꯅꯣꯏꯒꯤ ꯀꯔꯤ ꯅꯣꯏꯒꯤ ꯑꯁꯤ ꯑꯝ ꯃꯣꯁꯀꯨꯏꯇꯣ ꯀꯤꯜ ꯇꯧꯕꯒꯤꯖꯦ ꯑꯥ ꯑꯩꯒꯤ ꯄꯤꯔꯅꯤ
ꯅꯪ ꯀꯗꯥꯏꯗ ꯀꯥꯞꯅꯤꯡꯉꯥꯏ
ꯃꯤ ꯐꯠꯇꯕ ꯃꯌꯥꯝ ꯂꯥꯛꯑꯗꯤꯀꯣ ꯑꯩꯅ ꯖꯤꯔꯤꯔꯤ ꯇꯧꯅꯕ
ꯍꯦ ꯑꯗꯨꯒꯨꯝꯕꯗꯤ ꯌꯥꯗꯦꯍꯦ
ꯑꯣ
ꯎꯝ ꯎꯝ
ꯑꯩꯅ ꯃꯤ ꯄꯥꯝꯗꯕ